ꯂꯣ ꯑꯁ ꯀꯨꯏꯔꯦꯗ
ꯅ ꯅꯣꯏꯒꯤꯗꯤ ꯑꯗꯨꯝ ꯇꯧꯗ꯭ꯔꯣ
ꯇꯧ ꯀꯩꯁꯨ ꯇꯧ ꯑ ꯃꯤ ꯑꯇꯩꯒꯤꯗꯤ ꯀꯔꯤꯁꯨ ꯇꯧꯗꯕ ꯅꯪꯒꯤꯁꯦ ꯌꯥꯗꯕ
ꯑꯣ ꯑꯩꯒꯤꯁꯦꯒ ꯑ ꯀꯔꯤ ꯇꯧꯕ꯭ꯔꯥ ꯀꯣ
ꯍꯧꯖꯤꯛꯇꯤ ꯑꯃꯨꯛꯀ ꯆꯠꯂꯦ
ꯑꯣ ꯑꯗꯨ ꯍꯧꯖꯤꯛꯇ ꯑꯩꯅ ꯂꯣꯒꯏꯟ ꯇꯧꯕꯒꯤꯅꯤꯅꯦ
ꯈꯪꯗꯦ ꯅꯪ ꯃꯤ ꯑꯇꯩꯕꯨꯁꯨ ꯇꯧꯕ꯭ꯔꯥ
ꯃꯤ ꯑꯇꯣꯞꯄꯕꯨꯁꯨ ꯇꯧꯋꯦ ꯑꯗꯨ ꯆꯠꯇꯕ
ꯃꯣꯏꯅꯁꯨ ꯆꯠꯇꯦ ꯍꯥꯏꯕ
ꯃꯣꯏꯅꯁꯨ ꯆꯠꯇꯦ ꯍꯥꯏꯕ ꯎꯝ
ꯑꯣ
ꯈꯪꯗꯦꯅꯦ ꯀꯔꯤ ꯇꯧꯕꯒꯤ ꯋꯥꯔꯥ
ꯅꯪꯒꯤ ꯁꯤ ꯅꯝꯕꯔꯗ ꯑꯩꯅ ꯀꯣꯜ ꯇꯧꯕ ꯀꯥꯟꯗ ꯎꯝ ꯊꯕꯛꯁꯦ ꯂꯣꯏꯈ꯭ꯔꯦ ꯑꯗꯨꯝ ꯍꯥꯏꯕꯀꯣ
ꯑꯣ
ꯁꯤ ꯅꯝꯕꯔꯗꯤ ꯑꯗꯨꯀꯤ ꯑꯩ ꯎꯝ ꯑꯃꯨꯛꯀ ꯅꯪꯒꯤ ꯅꯨꯄꯥꯒꯤꯗ ꯇ꯭ꯔꯥꯏ ꯇꯧꯋꯦ ꯑꯗꯨꯗꯗꯤ ꯀꯣꯂꯔꯕꯨ ꯑ ꯗꯤꯁꯀꯥꯁ ꯇꯧ ꯍꯥꯏꯕꯗꯣ ꯑꯗꯨ ꯍꯥꯊꯣꯛꯄꯥ ꯑꯁ ꯁꯥꯎꯅꯤꯡꯏꯗꯥ ꯋꯥꯖꯦ ꯐ꯭ꯔꯤꯗ
ꯑꯁ ꯑꯩꯗꯤ ꯎꯝ ꯑꯗꯨ ꯍꯧꯖꯤꯛꯅ ꯍꯧꯖꯤꯛ ꯑꯩ ꯀꯣꯜ ꯇꯧ ꯑꯥ ꯑꯩ ꯍꯥꯏꯕꯗꯣ
ꯎꯝ
ꯑꯅꯧꯕ ꯑꯃ ꯂꯩꯕꯗꯣ ꯑꯗꯨ ꯆꯠꯇꯕ ꯀꯔꯤꯒꯤꯔꯣ ꯀꯣ ꯃꯣꯏ ꯎꯝ ꯚꯦꯔꯤꯐꯥꯏꯗꯤ ꯑꯗꯨꯝ ꯇꯧꯈ꯭ꯔꯕꯅꯦꯕ ꯑꯗꯨ ꯑꯣꯏꯔꯁꯨ ꯗꯨ ꯆꯠꯇꯦꯅꯦ ꯑꯩ ꯉꯁꯤ ꯀꯣ ꯑꯃꯠ ꯇꯁꯨ ꯄꯥꯏꯗꯦ ꯃꯣꯔꯅꯤꯡꯗ ꯄꯥꯏꯔꯒꯀꯣ
ꯑꯣ ꯑꯩꯁꯨ ꯎꯝ ꯑꯩ ꯑꯉꯥꯡ ꯇꯨꯝꯈ꯭ꯔꯕ ꯑꯗꯨꯒꯤ ꯏꯃꯥꯟꯅꯕꯤ ꯈꯣꯏꯑꯅꯤ ꯋꯥꯔꯤ ꯁꯥꯟꯅ ꯁꯥꯟꯅꯅꯔꯒ ꯑꯩꯒꯤ ꯑꯉꯥꯡꯗꯣ ꯑꯃꯨꯛꯀ ꯍꯧꯒꯠꯂꯦ ꯑꯗꯨꯒꯤ ꯀꯣꯜꯗꯣ ꯌꯥꯗ꯭ꯔꯦ ꯑꯗꯨꯝ ꯄꯣꯊꯥꯈ꯭ꯔꯦ ꯑꯗꯨ ꯑꯉꯥꯡ ꯆꯥꯛꯄꯤꯔꯒ ꯂꯣꯏꯔꯦ ꯆꯥꯛꯄꯤꯕ ꯊꯕꯛ ꯂꯧꯔꯒ ꯆꯠꯅꯤ ꯁꯦꯝꯕ ꯁꯤꯡꯖꯨ ꯁꯦꯝꯂꯒ ꯆꯥꯕ ꯍꯧꯖꯤꯛ ꯑꯗꯨ ꯂꯣꯏ ꯂꯣꯏꯔ ꯑꯉꯥꯡ ꯏꯔꯨꯕ ꯂꯣꯏ ꯂꯣꯏꯔꯒ ꯍꯧꯖꯤꯛ ꯍꯦꯛ ꯐꯝꯂꯒ ꯃꯁꯦꯁꯇꯤ ꯍꯥꯏ ꯎꯨꯏꯅꯦ ꯑꯗꯨꯒꯤ ꯆꯪꯕꯅꯦ ꯑꯗꯨꯒꯤꯅꯤꯅꯦ ꯐꯣꯟ ꯍꯦꯛ ꯄꯥꯏꯔꯗꯤ ꯑꯗꯨ ꯈꯛꯇ ꯆꯦꯛ ꯇꯧꯔꯦ ꯑꯩ ꯍꯧꯖꯤꯛꯀꯥꯟꯁꯦ
ꯑꯩꯁꯨꯇꯤ ꯑꯁ
ꯍ
ꯑꯁꯤ ꯉꯛꯇꯅꯦ ꯑꯩꯈꯣꯏꯒꯤ ꯍꯣꯞꯁꯦ
ꯎꯝ ꯃꯄꯥꯒ ꯃꯣꯏ ꯑꯅꯤ ꯃꯄꯥꯟ ꯊꯣꯛꯈꯔꯕ ꯑꯗꯨꯒꯤ ꯃꯤ ꯃꯣꯏ ꯂꯩꯇ꯭ꯔꯤꯉꯩꯗ ꯑꯩꯅ ꯒꯣ ꯆꯥꯛ ꯊꯣꯡꯅꯤꯡꯉꯥꯢ ꯊꯕꯛꯁꯨ ꯑꯃꯨꯛꯒ ꯌꯦꯠꯁꯤꯜꯂꯦ ꯑꯗꯨ ꯑꯣꯢꯔꯁꯨ ꯇꯞꯅ ꯊꯣꯡꯒꯅꯤ ꯃꯣꯏ ꯍꯧꯖꯤꯛꯇ ꯁꯤꯡꯖꯩ ꯆꯥꯕ ꯍꯦꯛ ꯂꯣꯏꯔꯒ
ꯍꯣꯏ ꯉꯥꯜꯂꯤꯗ ꯍꯧꯖꯤꯛꯇꯤ ꯎꯝ ꯀꯣꯜ ꯑꯅꯤꯒꯨꯝꯕ ꯇꯧꯋꯦꯕꯨ ꯅꯪꯒꯤ ꯀꯣꯜꯁꯨ ꯂꯣꯏꯔꯝꯒꯅꯤꯗꯣ
ꯂꯣꯏꯒꯗꯧꯔꯦ ꯑꯃꯗꯤ ꯑꯣ ꯆꯠꯈ꯭ꯔꯦꯗꯣ
ꯑꯩꯁ ꯌꯥꯝ ꯆꯠꯄꯤꯅꯦ ꯑꯗꯨ
ꯑꯗꯨ ꯌꯥꯝ ꯁꯥꯎꯅꯤꯡꯈ꯭ꯔꯦ ꯑꯩ ꯑꯁꯤꯗ ꯇ꯭ꯔꯥꯏ ꯇꯧꯕꯗꯒꯤꯅꯦ
ꯑꯣ ꯑꯩꯒꯤ ꯑꯃ ꯆꯠꯂꯗꯤꯅꯦ ꯑꯦ ꯑꯗꯨꯝ ꯇꯧꯔꯒꯦ ꯑꯗꯨ ꯀꯥꯏꯗꯧꯉꯥꯏ ꯆꯠꯀꯦꯔꯥ ꯈꯪꯗꯦꯅꯦ
ꯑꯣ
ꯄꯣꯕ꯭ꯂꯦꯝ ꯂꯩꯕ ꯃꯥꯜꯂꯦꯅꯦ
ꯎꯝ ꯍꯦꯛ ꯂꯣꯏꯔꯗꯤ ꯂꯣꯏꯔꯅꯤ ꯑꯗꯨ ꯍꯤꯡꯒꯨꯏ ꯃꯥꯕꯨ ꯀꯣꯜ ꯇꯧꯔꯒ ꯑꯗꯨꯁꯨ ꯂꯣꯏꯗ꯭ꯔꯤꯉꯩꯗ ꯆꯠꯈ꯭ꯔꯦ ꯄꯩꯁꯨ ꯄꯥꯏꯈꯠ ꯈꯔ ꯄꯥꯏꯈꯠꯂꯦ ꯑꯗꯨꯒ ꯃꯊꯟꯗ ꯑꯗꯨꯝ ꯆꯠꯕ
ꯑꯣ ꯑꯗꯨ ꯃꯤꯅꯤꯠ ꯑꯃ ꯑꯅꯤꯗꯤ ꯁꯨꯕ꯭ꯔꯥ
ꯎꯝ ꯎꯝ ꯎꯝ ꯑꯃ ꯁꯨꯗꯦ ꯁꯨꯗꯕꯤꯗ ꯆꯠꯈ꯭ꯔꯕ ꯎꯝ
ꯃꯤꯅꯤꯠ ꯇꯔꯥ ꯁꯨꯗꯔꯁꯨ ꯑꯗꯨꯝ ꯁꯥꯟꯅꯔꯗꯤꯀꯣ
ꯎꯝ
ꯌꯥꯗꯤ ꯌꯥꯕꯅꯤꯗ
ꯍꯦ ꯑꯝ
ꯌꯥꯝꯗꯦ ꯍꯥꯏꯕꯅꯤꯀꯣ ꯑꯁ ꯑꯁꯤ ꯉꯁꯤ ꯅꯪ ꯊꯕꯛ ꯌꯥꯝ ꯇꯧꯈ꯭ꯔꯦꯀꯣ
ꯑꯦ ꯎꯝ
ꯎꯝ ꯑꯩꯈꯣꯏꯗꯤ ꯁꯦꯀꯦꯟ ꯍꯦꯟ ꯌꯦꯡꯕ ꯆꯠꯂꯦ ꯉꯁꯤ ꯏꯆꯦ ꯐ꯭ꯔꯤ ꯂꯩꯕꯒꯤ
ꯑꯣ
ꯃꯥꯒꯤ ꯗꯨꯀꯥꯟ ꯍꯥꯡꯗꯕꯒꯤꯀꯣ
ꯎꯝ ꯍꯧꯖꯤꯛ ꯃꯇꯝꯅꯦ ꯅꯠꯇ꯭ꯔꯗꯤ ꯅꯪ ꯅꯪꯂꯔꯣꯏ ꯊꯣꯛꯄ
ꯀꯔꯤꯁꯨ ꯂꯥꯎꯗꯦ ꯂꯩꯇꯦ
ꯑꯣ ꯀꯩꯅꯣ ꯑ ꯇꯧꯑꫭ ꯕꯦꯕꯤꯅ‌ꯦꯁꯀꯤꯀꯣ ꯖꯦꯔꯣ ꯁꯥꯏꯖꯀꯤ ꯍꯦꯛ ꯍꯥꯡꯇ‌ꫭ ꯍꯪꯕꯗꯤ ꯅ ꯌꯥꯝ ꯌꯥꯝ ꯐꯪꯒꯅꯤ ꯑꯩꯈꯣꯏ ꯁꯤꯗ ꯗꯤꯁ ꯑꯩ ꯃꯃꯥ ꯂꯩꯗꯅ
ꯍꯣꯏ ꯍꯣꯏ
ꯑꯗꯨꯒꯤ ꯃꯐꯝꯗ ꯍꯥꯟꯅ ꯂꯥꯁ ꯏꯌꯥꯔꯅꯦ ꯃꯥꯟꯅ ꯖꯤꯔꯣꯒꯤ ꯍꯥꯡꯕꯒ ꯑꯩꯌꯥ ꯑꯐꯕꯗꯣ ꯍꯥꯏꯗꯤ ꯁꯦꯀꯦꯟ ꯍꯦꯟ ꯅꯠꯇꯦ ꯑꯗꯨ ꯑꯗꯨꯝ ꯑꯅꯧꯕ ꯉꯥꯛꯇ ꯀꯣ ꯐꯣꯔꯦ ꯍꯥꯏꯁꯤꯔꯥ ꯑꯣꯁꯇꯣꯛꯒꯤ ꯎꯔ‌ꯦꯟꯒꯤ ꯑꯣꯏꯔꯑꯝꯒꯅꯤ
ꯑꯣ ꯑꯣ
ꯑꯗꯨꯗ ꯑꯥ ꯀꯔꯤꯍꯥꯏꯁꯤꯔ ꯃꯣꯇꯣꯟ ꯉꯥꯛꯇꯥ ꯀꯣꯇꯣꯟ ꯄꯤꯌꯣꯔ ꯀꯣꯇꯣꯟ ꯉꯥꯛꯇ ꯑꯗꯨꯒ ꯎ ꯎꯝ ꯌꯥꯝ ꯄ꯭ꯔꯥꯏꯁ ꯇꯦꯛ ꯀꯥꯡꯁꯨ ꯑ ꯑꯗꯨꯁꯤꯡꯁꯨ ꯂꯣꯏ ꯍꯥꯞꯄꯀꯣ
ꯎꯝ
ꯑꯗꯨꯒ ꯌꯥꯝ ꯅꯥꯎꯁꯨ ꯅꯥꯎꯕ ꯑꯗꯣ ꯁꯦꯠ ꯁꯦꯠꯇꯁꯨ ꯂꯥꯛꯑꯦ ꯍꯥꯏꯗꯤ ꯑ ꯃꯉꯥꯒꯨꯝꯕ ꯑꯥ ꯑꯥ ꯑꯗꯨꯒꯨꯝꯕ ꯀꯂꯔ ꯆꯞ ꯃꯥꯟꯅꯕ ꯑꯗꯨꯒ ꯁꯥꯏꯖ ꯇꯣꯉꯥꯟ ꯇꯣꯉꯥꯟꯕ ꯌꯥꯝ ꯌꯥꯝ ꯌꯥꯝ ꯂꯥꯛꯄꯅꯦ
ꯑꯁ ꯑꯩꯒꯤ ꯑꯉꯥꯡꯁꯦ ꯁꯤ ꯖꯦꯔꯣ ꯁꯥꯏꯠ ꯍꯥꯞꯅꯤꯡꯉꯥꯏ ꯂꯩꯔꯗꯤ ꯍ‌ꯦꯟꯅ ꯑꯩ ꯋꯥꯈꯜꯗꯣ ꯑꯗꯨꯒ ꯑꯩꯒꯤ ꯑꯉꯥꯡꯗꯤ ꯄꯤꯛ ꯄꯤꯛꯄꯅꯤꯅ ꯑꯗꯨꯝ ꯂꯧꯕ ꯑꯩꯗꯣ ꯑꯗꯨ ꯖ‌ꯦ ꯔꯣꯁꯥꯏꯇꯒꯤꯀꯣ ꯈꯣꯡꯒꯥꯎꯒꯨꯝꯕꯗꯤ ꯂꯧꯔꯒ ꯃꯥꯗꯤ ꯊꯤꯟ ꯑꯣꯏꯕꯒꯤꯀꯣ
ꯎꯝ
ꯑꯗꯨꯝ ꯍꯥꯞꯄ ꯌꯥꯏ ꯑꯗ ꫭꯃꯅꯨꯡꯒꯤꯗ ꯃꯥ ꯃꯥꯇꯣꯟꯗꯣ ꯌꯥꯝ ꯄꯥꯝꯃꯦꯕ ꯃꯅꯨꯡ ꯍꯥꯞꯅꯤꯡꯉꯥꯏꯀꯣ ꯁꯝꯃꯔ ꯑꯥ ꯋꯤꯟꯇꯔꯗ ꯃꯅꯨꯡꯗ ꯇꯣꯟꯍꯠꯄ꯭ꯔꯗꯤ ꯑꯉꯥꯡ ꯗꯥꯏꯔꯦꯛ ꯃꯥꯒꯤ ꯕꯨꯂꯟꯒꯨꯝꯕ ꯅꯥꯏꯂꯣꯟꯒꯨꯝꯕꯗꯤ ꯇꯔꯦꯠ ꯍꯥꯞꯕ꯭ꯔꯗꯤ ꯃꯥꯒꯤ ꯏꯁꯀꯤꯟꯁꯦ ꯌꯥꯝ ꯅꯥꯕꯅꯦꯕ ꯑꯗꯨꯒꯤ ꯑꯩ ꯇꯔꯦꯛ ꯍꯥꯞꯅꯤꯡꯗꯕ ꯑꯗꯨ ꯍꯣꯇꯣꯟ ꯍꯥꯞꯂꯒ ꯑꯗꯨꯝ ꯃꯊꯞꯇ ꯀꯩꯅꯣ ꯍꯥꯞꯄꯦ ꯑꯗꯨꯒ ꯅꯨꯄꯥꯗꯤ ꯀꯩꯅꯣ ꯂꯩꯕꯒꯤ ꯑꯥ ꯑꯉꯥꯡꯒꯤ ꯒꯟꯖꯤꯒꯨꯝꯕ ꯑꯃ ꯂꯩꯕ ꯀꯣ ꯑꯗꯨꯁꯤꯡ ꯂꯧꯔꯒ ꯄꯨꯡꯍꯥꯞꯇ ꯍꯥꯞꯄꯅꯦ
ꯆꯥ ꯐꯩꯏꯅꯦ
ꯎꯝ
ꯑꯩꯗꯤ ꯑꯗꯨꯒꯨꯝꯕꯗꯤ ꯌꯦꯡꯗ꯭ꯔꯦ ꯍꯧꯖꯤꯛꯇꯤ ꯑꯩꯒꯤꯗꯃꯛ ꯌꯦꯡꯕ ꯑꯗꯨ ꯑꯩꯒꯤꯗꯨꯃꯛ ꯀꯔꯤ ꯀꯔꯤꯁꯨ ꯌꯥꯎꯗꯕ ꯐꯨꯔꯤꯠ ꯑꯃꯈꯛꯇ ꯂꯧꯎꯕꯤ
ꯑꯦ ꯑꯗꯨ ꯌꯥꯎꯔꯣꯏ
ꯍꯝ ꯑꯩꯒꯤꯗꯃꯛ ꯑꯥ ꯐꯥꯔꯁ ꯍꯦꯟ ꯂꯧꯈ꯭ꯔꯦ ꯑꯉꯥꯡꯒꯤꯗꯤ
ꯑꯣ ꯑꯣ
ꯃꯥꯒꯤꯗꯤ ꯂꯧꯕꯤꯈ꯭ꯔꯦ ꯍꯣꯏ ꯑꯩꯒꯤꯗꯃꯛꯀꯣ ꯐꯨꯔꯤꯠ ꯒꯨꯝꯕ ꯀꯇꯣꯟꯒꯨꯝꯕ ꯂꯩꯔꯗꯤ ꯍꯥꯏꯅ ꯌꯦꯡꯕ ꯑꯗꯨ ꯂꯩ ꯇꯦꯅꯦ ꯇꯣꯞꯁ ꯌꯥꯝ ꯌꯥꯝ ꯂꯩꯕ ꯎꯝ
ꯆꯨꯁ ꯇꯧꯕ ꯂꯩꯌꯣ ꯅꯡ ꯍꯦꯛ ꯑꯉꯥꯡ ꯂꯩꯔꯗꯤꯀꯣ
ꯑꯩꯒꯤ ꯆꯞ ꯆꯥꯕ ꯀꯔꯤꯁꯨ ꯂꯩꯇꯦ ꯑꯗꯨꯒꯤ ꯑꯩꯅ ꯍꯜꯂꯛꯈ꯭ꯔꯕꯅꯤ
ꯑꯣ ꯂꯨꯖꯀꯨꯝꯕ ꯇꯧꯕꯗꯣ ꯈ꯭ꯋꯥꯏ ꯅꯨꯡꯉꯥꯏꯕꯅꯦ ꯂꯨꯖ ꯇꯧꯗ꯭ꯔꯗꯤ ꯑꯈꯣꯏ ꯑꯉꯥꯡ ꯑꯥ ꯑ ꯈꯣꯝꯄꯤ ꯊꯛꯄ ꯀꯥꯟꯗꯀꯣ ꯌꯥꯝ
ꯎꯝ ꯑꯣ ꯍꯣꯏ
ꯐꯨꯔꯤꯠ ꯑꯁ ꯐꯔꯤꯁꯤꯡ ꯑꯐꯕ ꯍꯥꯞꯄ ꯌꯥꯔꯔꯣꯏ ꯑꯈꯣꯏ ꯑꯉꯥꯡ ꯂꯩꯔꯗꯤ ꯍꯥꯏꯗꯤ ꯑꯈꯣꯏꯒꯤ ꯎꯝ ꯑꯃꯥ ꯊꯛꯔꯗꯤ ꯑꯃ ꯁꯥꯏꯠꯇ ꯂꯤꯛ ꯇꯧꯕꯀꯣ ꯑꯗꯨꯒꯤ ꯐꯨꯔꯤꯠꯁꯤꯡ ꯂꯣꯏ ꯀꯥꯏꯍꯟꯕ ꯂꯣꯏꯔꯝꯅꯦ ꯑꯩꯒꯤꯗꯤ ꯐꯨꯔꯤ ꯂꯣꯏ ꯀꯥꯏꯈ꯭ꯔꯦ ꯂꯩꯁꯨ ꯂꯩꯕ ꯅꯪꯗꯦ ꯑꯁ ꯂꯣꯏꯔꯕꯅꯦ ꯑꯗꯨꯒꯤ ꯑꯗꯨꯝ ꯀꯝꯐꯣꯔꯇꯦꯕꯜ ꯇꯧꯕꯗꯣ ꯎꯝ ꯑꯗꯨ ꯈꯛꯇ ꯁꯦꯠꯄꯅꯦ ꯆꯔꯆ ꯆꯠ ꯐꯨꯔꯤꯠꯁꯤꯡ ꯍꯥꯞꯔꯒ ꯆꯥꯔꯖꯇꯁꯨ ꯄꯨꯕꯅꯤꯅ ꯑꯥ ꯀꯥꯏ ꯀꯥꯏꯕꯉꯥꯛꯇ ꯑꯗꯨꯨꯒꯤ ꯑꯁ ꯑꯩ ꯐꯨꯔꯤꯁꯦ ꯄꯡ ꯍꯥꯞ ꯍꯣꯏ ꯌꯥꯔꯔꯣꯏꯅ
ꯑꯣ
ꯐꯖꯅ ꯂꯤꯛ ꯇꯧꯕꯅꯦ ꯑꯗꯨ ꯅꯪ ꯀꯩꯅꯣ ꯍꯥꯞꯔꯁꯨꯀꯣ ꯃꯅꯨꯡꯗ ꯕ꯭ꯔꯥꯒꯨꯝꯕ ꯍꯥꯞꯔꯁꯨ ꯑꯗꯨꯝ ꯃꯄꯥꯟ ꯊꯣꯛꯄꯅꯦ ꯑꯩꯒꯤꯗꯤ ꯃꯤ ꯈꯔꯒꯤꯗꯤ ꯑꯗꯨꯃꯥꯏꯅ ꯇꯧꯗꯦ ꯑꯗꯣ ꯑꯩꯒꯤꯗꯤ ꯑꯗꯨꯝ ꯇꯧꯕ ꯑꯗꯨꯒꯤ ꯑꯉꯥꯡꯒꯤꯗꯃꯥ ꯅꯦꯞꯀꯤꯟꯗ ꯁꯥꯕ ꯀꯣꯇꯣꯟꯗꯣ ꯅꯪꯅ ꯂꯧꯕꯗꯣ ꯑꯗꯨꯁꯤꯡꯗꯣ ꯀꯠ ꯇꯧꯔꯒ ꯑꯉꯥꯡꯒꯤꯗꯃꯥ ꯃꯥ ꯌꯨꯟ ꯍꯥꯅꯤꯡꯉꯥꯏ ꯁꯦꯝꯕꯁꯤꯡꯗꯣ ꯑꯗꯨ ꯑꯃꯨꯛ ꯍꯥꯞꯆꯤꯜꯂꯒ ꯑꯗꯨꯝ ꯆꯠꯄꯅꯦ ꯑꯗꯨ ꯈꯣꯝꯁꯦ ꯌꯥꯝ ꯆꯥꯎꯕꯒꯤ ꯇꯥꯏꯞꯇ ꯊꯣꯛꯄꯅꯦꯅ
ꯍꯣꯏ
ꯎꯄꯥꯏ ꯂꯩꯇꯦ ꯎꯝ ꯍꯣꯏ ꯆꯥꯎꯔꯦ ꯑꯗꯨꯒ ꯎꯝ ꯏꯁꯤꯡ ꯌꯥꯝꯗꯕ ꯃꯐꯝꯗꯤ ꯑꯗꯨꯝ ꯁꯨꯗ꯭ꯔꯗꯤ ꯀꯥꯏꯍꯟ ꯀꯥꯏꯕ ꯐꯤꯁꯦ ꯂꯣꯏ ꯕ꯭ꯂꯦꯛ ꯕ꯭ꯂꯦꯛ ꯊꯣꯛꯄ ꯗꯤ ꯃꯤꯒꯤꯗꯃꯛꯁꯨ ꯑꯃꯨꯛꯀ ꯄꯤꯕ ꯌꯥꯗꯦ ꯂꯣꯏꯔꯕꯅꯦ ꯑꯩꯒꯤ ꯃꯁꯤꯒꯤ ꯊꯕꯛꯇ
ꯎꯝ ꯎꯝ
ꯈꯪꯉꯦ ꯈꯪꯉꯦ ꯑꯣꯏꯔꯝꯒꯅꯤ
ꯃꯣꯏꯗꯤ ꯑꯣꯟꯂꯥꯏꯜꯗ ꯁꯤꯒꯤꯗ ꯃ ꯄꯦꯠꯁꯀꯨꯝꯕ ꯂꯩ ꯍꯥꯏꯀꯣ ꯑꯗꯣ ꯑꯁ ꯀꯔꯤ ꯀꯔꯥ ꯄꯦꯁ ꯂꯧꯔꯒ ꯑꯃꯛ ꯀꯩꯅꯣ ꯋꯥꯟ ꯌꯨꯁ ꯇꯧꯔꯒ ꯑꯃꯨꯛꯀ ꯍꯟꯗꯣꯛꯄ ꯑꯗꯨꯗꯣ ꯇꯅꯤꯡꯉꯥꯏ ꯑꯁ ꯇꯜꯦ ꯌꯔꯦ ꯄꯩ ꯁꯥ ꯊꯤꯡꯅꯅꯕꯅꯦꯅ ꯀꯔꯤꯁꯨ ꯇꯧꯔꯕ ꯑꯣ ꯑꯗꯨꯕꯨꯗꯤ ꯑꯩ
ꯑ ꯑꯣꯟꯂꯥꯏꯟꯗ ꯌꯥꯝ ꯂꯩꯕꯅꯦ ꯔꯤꯌꯨꯁ ꯇꯧꯔꯒ ꯑꯗꯨꯝ ꯋꯥꯁ ꯇꯧꯔꯒꯀꯣ ꯔꯤꯌꯨꯁ ꯇꯧꯕ ꯌꯥꯝ ꯌꯥꯕ꯭ꯔꯥ ꯂꯩꯕ ꯏꯅꯦ
ꯑꯣ
ꯑꯩ ꯑꯩꯗꯤ ꯂꯧꯎꯗꯦꯗ ꯑꯗꯨꯝ ꯎꯕ ꯀꯣ
ꯂꯑꯣ ꯑꯗꯨꯁꯤꯡꯁꯨ ꯅ
ꯑꯣ ꯂꯥꯎꯗ꯭ꯔꯤꯅꯦ ꯑꯁ ꯈꯟꯕꯗ ꯀꯔꯤ ꯀꯔꯤꯅꯣ ꯌꯥꯝ ꯂꯩꯅꯦ ꯂꯧꯗ꯭ꯔꯤꯕꯁꯨ
ꯎꯝ ꯄꯩꯁꯥ ꯂꯩꯔꯗꯤ ꯑꯗꯨꯝ ꯈꯖꯤꯛ ꯈꯖꯤꯛ ꯈꯛꯇ ꯑꯣꯏꯔꯕꯁꯨ ꯀꯣ ꯑꯃꯅꯤ ꯑꯃꯅꯤ ꯑꯗꯨꯝ ꯂꯧꯕꯗꯣ ꯈ꯭ꯋꯥꯏ ꯐꯕꯅꯦ
ꯎꯝ ꯇꯧꯁꯤ
ꯑꯁ ꯑꯣꯟꯂꯥꯏꯟ ꯉꯥꯛꯇ ꯂꯧꯕꯅꯦ ꯄꯣꯠꯇ꯭ꯔꯤꯉꯩꯗꯀꯣ
ꯎꯝ
ꯃꯥꯏ ꯉꯥꯛꯇ ꯂꯧꯔ ꯂꯥꯎꯔꯒ ꯍꯦꯛꯄꯣꯔꯗꯤ ꯃꯇꯝꯁꯨ ꯂꯩꯇꯦ ꯊꯣꯛꯇ꯭ꯔꯤꯉꯩ ꯑꯗꯨꯒ ꯑꯣꯄꯔꯦꯁꯟ ꯇꯧꯕꯒ ꯑꯗꯨꯒꯤ ꯌꯨꯝꯗ ꯑꯗꯨꯝ ꯂꯩꯔꯕ
ꯑꯣ ꯊꯥ ꯑꯃꯒꯨꯝꯕꯗꯤ ꯐꯖꯅ ꯔꯦꯁ ꯇꯧꯕ꯭ꯔꯥ
ꯍꯣꯏ ꯐꯖꯅ ꯍꯥꯏ ꯔꯦꯁ ꯇꯧꯋꯦ ꯑꯗꯨ ꯌꯨꯝ ꯒꯤ ꯊꯕꯛ ꯍꯥꯏꯕꯗꯣ ꯑꯩ ꯀꯔꯤꯁꯨ ꯇꯧꯗꯦ ꯑꯗꯨꯒ ꯎꯝ ꯍꯜꯂꯛꯄꯗ ꯗꯤ ꯊꯥ ꯑꯍꯨꯝꯒꯨꯝꯕ ꯁꯨꯔꯗꯤ ꯑꯩ ꯊꯕꯛ ꯁꯦꯝꯃꯗꯤ ꯀꯔꯤ ꯍꯥꯏꯁꯤꯔꯥ ꯆꯥꯛ ꯊꯣꯡꯕ ꯑꯗꯨꯗꯕꯨꯗꯤ ꯍꯥꯟꯅꯁꯨ ꯇꯧꯔꯦꯀꯣ ꯑꯗꯨ ꯑꯣꯏꯔꯁꯨ ꯑꯇꯩꯁꯤꯡꯁꯨ ꯈꯔ ꯈꯔ ꯑꯃꯨꯛ ꯇꯧꯕ ꯍꯧꯎꯔꯦ ꯍꯥꯏꯗꯤ ꯃꯤ ꯑꯩꯉꯣꯟꯗ ꯃꯤ ꯑꯗꯨꯝ ꯂꯩꯕꯁꯨ ꯅꯠꯇꯦ ꯅꯨꯄꯥ ꯉꯥꯛꯇ ꯑꯣꯏꯕꯒ ꯀꯣ ꯑꯗꯨꯒꯤ ꯇꯧꯕ ꯌꯥꯗꯕꯅꯤꯅ
ꯍꯣꯏ ꯍꯣꯏ ꯎꯝ ꯎꯝ ꯆꯨꯝꯃꯤ ꯆꯨꯝꯃꯤ
ꯎꯝ
ꯑꯗꯨ ꯅꯪ ꯑ ꯑꯗꯨꯗ ꯂꯩꯕꯅꯤꯀꯣ ꯑꯩꯈꯣꯏ ꯗꯤꯁꯇ꯭ꯔꯤꯛꯇ ꯑꯗꯨꯝ ꯂꯩꯕꯅꯤ
ꯎꯝ ꯂꯩꯕꯅꯦ
ꯑꯈꯣꯟꯗꯗꯤ ꯆꯠꯇꯦꯀꯣ
ꯈꯨꯟꯗ ꯑꯩ ꯑꯉꯥꯡ ꯊꯥ ꯑꯃ ꯁꯨꯗ꯭ꯔꯤꯉꯩꯗ ꯑꯉꯥꯡꯒꯤ ꯃꯤꯡ ꯊꯣꯟꯅꯤꯡꯉꯥꯏ ꯀꯣ ꯖꯥꯟꯌꯨꯋꯥꯔꯤꯗ ꯄꯣꯛꯄꯅꯤꯅ ꯖꯥꯟꯌꯨꯋꯥꯔꯤ ꯇꯥꯔꯤꯛ ꯀꯌꯥ ꯑꯗꯨꯋꯥꯏꯗꯔ ꯀꯧꯔꯦ ꯑꯗꯨꯋꯥꯏꯗ ꯑꯩ ꯄꯨꯟꯅ ꯆꯠꯄꯅꯦ ꯏꯁ ꯑꯩꯒꯤ ꯁꯛꯁꯦ ꯎꯕ ꯌꯥꯗ꯭ꯔꯕꯅꯤ ꯐꯖꯅ ꯂꯝꯕꯤ ꯐꯠꯇꯕꯒ ꯀꯣ ꯑꯗꯨꯒꯤ ꯑꯩ ꯅꯥꯕꯗꯣ ꯅꯥꯕꯗꯣ
ꯑꯗꯨꯗꯤ ꯑꯁꯤ ꯑꯥ ꯑꯩꯈꯣꯏ ꯇꯃꯦꯡꯂꯣꯝꯗꯁꯨ ꯇꯧꯕ ꯌꯥꯕꯅꯤꯗ ꯗꯨꯝ ꯂꯩ
ꯍꯣꯏ ꯑꯗꯨ ꯑꯣꯏꯔꯁꯨ ꯃꯣꯏ ꯃꯕꯣꯛꯁꯤꯡꯁꯨ ꯂꯩꯕꯅꯤꯅꯀꯣ ꯃꯕꯣꯛ ꯃꯧꯄꯥ ꯌꯨꯝꯗ ꯂꯩꯕꯅꯤꯅ ꯍꯥꯏꯗꯤ ꯃꯕꯣꯛ ꯀꯣꯏ ꯑꯍꯟꯗꯤ ꯁꯤꯗ ꯂꯩꯌꯦ ꯑꯗꯨ ꯑꯣꯏꯔꯁꯨ ꯃꯥꯕꯨ ꯄꯨꯔꯒ ꯑꯩꯈꯣꯏ ꯂꯣꯏ ꯆꯠꯄꯅꯦ
ꯎꯝ ꯎꯝ